ꯃꯤꯟ ꯇꯥꯏ-ꯇꯥꯏ꯫ ꯃꯤꯅꯠ ꯈꯔ ꯌꯥꯝ ꯃꯤꯅ ꯑꯁꯦꯡꯒꯤ ꯃꯥꯅ ꯃꯤꯅꯠ ꯀꯌꯥ ꯍꯥꯏꯒꯦ꯫ ꯃꯤꯅꯠ ꯇꯔꯥꯗꯩꯅ ꯇꯔꯥꯅꯤꯊꯣꯏ ꯍꯥꯏꯕ ꯅꯠꯇ꯭ꯔꯣ ꯑꯁꯦꯡꯒꯤꯗꯤ꯫
ꯎꯝ ꯇꯔꯥꯗꯤ ꯇꯔꯥꯗꯤ ꯍꯥꯏꯕꯅꯦ꯫
ꯎꯝ ꯀꯦ ꯑꯝꯇ ꯃꯤꯅꯠ ꯎꯝ ꯎꯝ ꯃꯃꯥꯡꯒꯤꯗꯨ ꯄꯩꯁꯥ ꯐꯪꯉꯔꯣꯏ ꯑꯅꯤꯗꯨ꯫
ꯐꯪꯅꯤ ꯑ ꯐꯪꯗꯤ ꯐꯪꯅꯤ ꯑꯗꯣ ꯃꯌꯥꯝ ꯄꯤꯛꯅ ꯐꯪꯗꯣꯏꯔꯝꯅꯤ꯫
ꯑꯣ꯫
ꯀꯣꯜꯁꯤ ꯀꯌꯥ ꯑꯣꯏꯗꯅꯣ꯫
ꯎ ꯀꯨꯟꯊ꯭ꯔꯥ ꯍꯥꯏꯕ ꯀꯩꯅꯣ ꯍꯥꯏꯕꯅꯤ꯫
ꯑꯣꯀꯦ-ꯑꯣꯀꯦ ꯅꯪꯒꯤ ꯀꯌꯥ ꯁꯨꯈ꯭ꯔꯒꯦ꯫
ꯑꯁ ꯑꯩ ꯑꯥ ꯑꯩꯗꯤ ꯅꯤꯄꯥꯟ ꯁꯨꯗ ꯉꯥꯏꯔꯤꯗ꯫
ꯑꯣ꯫
ꯄꯨꯡ ꯃꯉꯥꯗꯨꯗꯤ ꯉꯟꯃꯟꯗ꯭ꯔꯥ ꯍꯥꯏꯕ
ꯉꯜꯂꯦ ꯉꯟꯕꯕꯨꯗꯤ ꯑꯗꯣ ꯑꯩꯉꯣꯟꯗꯗꯤ ꯉꯟꯅ ꯀꯥꯞꯈꯤꯕꯗꯨꯅ ꯐꯩꯌꯦꯕ ꯍꯥꯏꯗꯤ ꯇꯔꯦꯠ ꯅꯤꯄꯥꯜꯅ ꯍꯥꯏꯕꯗꯣ ꯌꯥꯝꯖꯦ ꯆꯠꯇꯕ ꯑꯣꯏꯔꯗꯤ ꯌꯥꯝ ꯐꯔꯛ ꯇꯥꯏꯌꯦꯕ ꯑꯩꯉꯣꯟꯗ
ꯎꯝ ꯃꯤ ꯂꯣꯏꯅ ꯃꯉꯥ ꯅꯪꯅꯕ ꯊꯧꯒꯠꯄ꯭ꯔꯕ ꯃꯌꯥꯝ ꯂꯣꯏ ꯊꯣꯛꯂꯛꯄ꯭ꯔꯕ
ꯊꯣꯔꯛꯑꯦ ꯊꯣꯔꯛꯑꯦ ꯃꯤ ꯂꯣꯏ ꯊꯣꯔꯛꯑꯦ
ꯎꯝ
ꯑꯗꯣ ꯑꯩꯒꯤ ꯃꯃꯥꯡ ꯀꯥꯞꯄꯁꯨ ꯌꯥꯎꯍꯧꯗꯦꯗ ꯑꯩ ꯑꯗꯨꯝ ꯅꯪꯗꯗꯅ ꯍꯥꯏꯗꯤ ꯑꯦꯝ ꯌꯨ ꯆꯠꯄ ꯈꯣꯠꯄꯗꯣ ꯇꯧꯕꯗꯣ ꯍꯟꯗꯛ ꯈꯛꯇꯅꯤꯗ ꯉꯁꯤꯗꯩꯅꯤꯗ ꯌꯥꯎꯔꯤꯁꯦ
ꯑ ꯅꯍꯥꯟꯗꯤ ꯐꯖꯅ ꯌꯥꯑꯕ꯭ꯔꯕ
ꯃꯃꯥꯡꯗꯤ ꯌꯥꯎꯍꯧꯗ꯭ꯔꯦ ꯃꯃꯥꯡ ꯃꯃꯥꯡꯗꯗꯤ ꯌꯥꯎꯋꯦꯕꯀꯣ ꯑꯗꯨꯀꯥꯟꯗꯗꯤ ꯐꯣꯇꯣ ꯀꯥꯞꯇ꯭ꯔꯁꯨ ꯌꯥꯏꯌꯦꯕ ꯃꯁꯥꯅ ꯑꯗꯨꯝ ꯆꯪꯉꯦꯕ
ꯑꯣ
ꯑꯗꯣ ꯍꯟꯗꯛꯇꯤ ꯃꯁꯥ ꯌꯥꯎꯗ꯭ꯔꯗꯤ ꯌꯥꯗꯦꯅ ꯉꯁꯤ ꯇꯪꯅꯤ ꯊꯣꯛꯏꯁꯦ ꯍꯌꯦꯡ ꯅꯨꯃꯤꯠ ꯈꯔꯥꯅꯤꯗꯤ ꯊꯣꯛ
ꯑ ꯅꯪ ꯁꯤ ꯀ꯭ꯂꯥꯁ ꯆꯠ ꯇꯕ
ꯆꯠꯇ꯭ꯔꯦ ꯑꯩꯗꯤ ꯀ꯭ꯂꯥꯁꯇꯤ ꯂꯣꯏꯔꯦ ꯑꯌꯥꯝꯕ ꯍꯧꯖꯤꯛ ꯑꯦꯝ ꯌꯨꯒꯤ ꯁꯝꯃꯔ ꯚꯦꯀꯦꯁꯟꯁꯨ ꯊꯥꯔꯛꯑꯅꯤꯌꯦ ꯖꯨꯟ ꯐꯤꯐꯇꯤꯟꯗꯒꯤ
ꯎꯝ ꯑ ꯅꯪ ꯂꯥꯏꯕ꯭ꯔꯦꯔꯤ ꯆꯠꯂꯦ ꯍꯥꯏꯗꯣ ꯀꯥꯏ ꯂꯥꯏꯕ꯭ꯔꯦꯔꯤꯗꯅꯣ
ꯊꯧꯕꯥꯜꯗ
ꯑꯣ ꯅꯪ ꯅꯍꯥꯟꯃꯨꯛ ꯍꯥꯏꯕꯗꯣ
ꯎꯝ ꯑꯗꯣ ꯉꯁꯤꯁꯨ ꯑꯩꯈꯣꯏꯔꯣꯝꯗ ꯅꯪ ꯊꯧꯗꯣꯛ ꯊꯣꯛꯄꯗꯣ ꯇꯥꯕ꯭ꯔꯥ
ꯈꯪꯗꯦ
ꯑꯣ ꯑꯩꯈꯣꯏ ꯃꯅꯥꯛꯇꯅꯤ ꯑꯩꯈꯣꯏ ꯁꯤꯗ ꯀꯩꯑꯌꯦ ꯊꯧꯕꯥꯜ ꯃꯣꯏꯖꯤꯡ ꯑꯅ ꯄꯥꯉꯟ ꯇꯥꯕ ꯂꯝ ꯑꯃ ꯂꯩꯕꯗꯣ ꯑꯗꯨꯗ ꯑꯩꯈꯣꯏ ꯃꯅꯥꯛ ꯁ꯭ꯋꯥꯏꯗꯒꯤ ꯃꯣꯏ ꯁꯤꯚꯤꯜꯗ ꯄꯨꯂꯤꯁꯅꯦꯕ
ꯑꯥ
ꯗ ꯃꯣꯏ ꯀꯔꯤꯒꯤꯅꯣ ꯈꯪꯗꯦ ꯑꯗꯨꯃꯥꯏꯅ ꯆꯪꯉꯨꯏꯅ ꯍꯥꯏꯌꯦꯕ ꯊꯧꯕꯥꯜ ꯃꯣꯏꯖꯤꯡꯗ ꯑꯗꯨꯗ ꯃꯣꯏ ꯑꯗꯨꯝ ꯑꯃ ꯑꯃ ꯕꯤ ꯑꯦꯐ ꯊꯧꯕ ꯀꯥꯡꯕꯨꯨ ꯑꯣꯏꯔ ꯃꯥꯜꯅꯦꯕ
ꯑ ꯀꯩ ꯊꯧꯕ ꯀꯥꯡꯕꯨ ꯍꯥꯏꯕ
ꯏꯂꯤꯒꯦꯜ ꯄꯣꯠ ꯌꯣꯟꯕ
ꯑꯣ ꯌꯥꯔꯦ ꯃꯈꯥ ꯍꯥꯏꯔꯛꯑꯣ
ꯑꯗ ꯆꯪꯉꯨꯕꯗꯅꯦ ꯃꯣꯏ ꯊꯥꯡ ꯌꯥꯜꯂꯛꯇꯅ ꯁꯤꯔꯦꯕ ꯅꯨꯄꯥ ꯑꯃ
ꯎꯝ ꯄꯨꯂꯤꯁ ꯔꯣ ꯍꯥꯏꯁꯦ
ꯎꯝ ꯄꯨꯂꯤꯁ ꯇꯣ ꯁꯤꯚꯤꯜ ꯗꯆꯪꯉꯨꯕꯗ ꯄꯨꯂꯤꯁ ꯃꯩꯇꯩꯅꯤꯄꯥ ꯄꯨꯂꯤꯁ ꯁꯤꯔꯤꯗꯣ
ꯎꯝ ꯀꯩꯅꯣ ꯇꯧꯕ ꯃꯣꯏꯅ ꯇꯧꯁꯟꯅꯔꯒ ꯗ꯭ꯔꯥꯏꯚ ꯆꯪꯉꯨꯏꯔꯕ
ꯍꯣꯏ ꯍꯣꯏ ꯍꯣꯏ ꯑꯗꯨꯃꯥꯏꯅ ꯗ꯭ꯔꯥꯏꯚ ꯆꯪꯉꯨꯕ ꯑꯣꯏꯗꯅ ꯄꯩꯁꯥ ꯅꯨꯡꯁꯥꯒꯤ ꯃꯇꯥꯡꯗꯁꯨ ꯃꯥꯜꯂꯦꯕꯀꯣ ꯃꯣꯏꯗꯣ ꯑꯁꯦꯡꯕ ꯈꯪꯗꯦ ꯑꯗꯨꯏꯗꯨꯅ ꯑꯗꯨꯒꯤ ꯍꯧꯖꯤꯛꯀꯟꯅꯗꯤ ꯊꯤꯒꯠꯅꯔꯤꯃꯦ ꯑꯗꯨꯒꯤ ꯑꯩꯈꯣꯏ ꯁ꯭ꯋꯥꯏꯗ ꯏꯔꯥꯡ ꯊꯣꯛꯀꯦ ꯀ ꯌꯥꯝ ꯇꯧꯋꯦꯕ
ꯎꯝ ꯎꯝ ꯑ ꯑ ꯅꯣꯏ ꯂꯩꯀꯥꯏꯗꯒꯤꯔꯥꯕ
ꯍꯣꯏ ꯃꯥꯅꯦ ꯑꯩꯈꯣꯏ ꯈꯨꯟ ꯊꯪꯅꯔꯦ ꯑꯗꯨꯝ
ꯎꯝ ꯀꯩꯅꯣꯔꯥꯕ ꯃꯣꯏ ꯑ ꯌꯣꯜꯂꯤ ꯀꯥꯡꯕꯨꯗꯨꯁꯨ ꯀꯩꯅꯣ ꯔꯥꯕ
ꯃꯣꯏ ꯑꯗ ꯅꯠꯇꯦ ꯌꫭꯟꯕ ꯖꯥꯕ ꯀꯥꯡꯒꯨꯗꯨꯅ ꯄꯪꯒꯟꯅꯦꯕ
ꯎꯝ
ꯑꯗꯨ ꯃꯣꯏ ꯈꯪꯗꯦ ꯃꯣꯏ ꯁꯤꯚꯤꯜꯗꯨ
ꯀꯨꯏꯔꯝꯒꯤꯔꯣꯏ ꯑꯗꯨꯗꯤ ꯍꯥꯏꯗꯤ ꯑ ꯐꯦꯁꯕꯨꯛꯇ ꯀꯩꯗ ꯊꯦꯡꯅꯗ꯭ꯔꯤꯕ
ꯀꯨꯏꯗ꯭ꯔꯤ ꯉꯁꯤ ꯅꯨꯡꯗꯥꯡꯗꯅꯤ ꯍꯥꯏꯕꯔ ꯀꯩꯅꫭꯝ ꯍꯥꯏꯕꯅꯤ ꯉꯁꯥꯏ ꯅꯨꯡꯗꯥꯡꯅꯤ ꯍꯥꯏꯕ ꯑꯃꯥ ꯍꯥꯏꯕꯅꯦ ꯅꯣꯡꯉꯥꯜꯂꯝꯗꯥꯏꯅꯤ ꯍꯥꯏꯕꯁꯨ ꯀꯩꯅꫭꯝ ꯍꯥꯏ ꯃꯣꯏꯁꯨ ꯈꯪꯗꯦꯗ ꯑꯁꯦꯡꯕ ꯃꯣꯏ ꯃꯁꯦꯟꯅꯦ ꯨꯗꯨꯗꯤ ꯍꯥꯏ ꯑꯃꯔꯛꯁꯨ ꯃꯣꯏ ꯃꯁꯦꯟ ꯌꯥꯟꯅꯕ ꯃꯁꯦꯟꯅꯤ ꯍꯥꯏ ꯑꯗꯨ ꯃꫭꯏ ꯌꯦꯠꯅꯔꯛꯄꯗ ꯊꯥꯡꯅ ꯊꯤꯜꯂꯝꯕꯅꯤꯁꯨ ꯍꯥꯏ ꯄꯥꯎꯁꯦ ꯑꯁꯦ ꯇꯪ ꯈꯪꯗ꯭ꯔꯦꯕ ꯑꯗꯨꯅ ꯌꯥꯝ ꯂꯨꯔꯦ ꯑꯁꯤꯕ ꯃꯤꯠꯇ ꯃꯥꯡꯖꯩꯗꯨꯅꯤ
ꯂꯩ ꯆꯨꯝꯅ ꯑꯗꯨꯝ ꯋꯔꯤ ꯅꯁꯤ ꯍꯥꯏ ꯅꯠꯇ꯭ꯔꯥ ꯀ ꯌꯥꯎ ꯅꯔꯛꯄ ꯗꯨꯖꯨ
ꯃꯣꯏ ꯑꯗꯨꯝꯕ ꯃꯤꯁꯤꯗꯤ ꯕꯦꯔꯥꯅꯤꯗ ꯃꯣꯏ ꯆꯥꯕ ꯃꯤꯅꯅꯦ ꯍꯥꯏꯁꯨ ꯍꯥꯏꯕ ꯍꯥꯜꯂꯝꯃꯤꯗꯣ
ꯎꯝ
ꯆꯥꯔꯃꯤꯅ ꯉꯥꯎꯔꯕꯃꯤꯅ ꯃꯤ ꯁꯤꯅꯤ ꯅꯥꯅꯤ ꯈꯪꯗꯕ ꯃꫭꯏ ꯑꯗꯨꯃꯥꯏꯅꯁꯨ ꯍꯥꯏꯌꯦꯕ
ꯑꯌꯨꯛ ꯀꯤꯔꯥꯕꯥ
ꯍꯣꯏ ꯑꯌꯨꯛꯀꯤ ꯑꯍꯤꯡꯒꯤꯅꯦꯅ ꯍꯥꯏ ꯅꯨꯃꯤꯗꯥꯡꯅꯦꯅꯁꯨ ꯍꯥꯏꯌꯦ ꯑꯗꯨ ꯀꯣꯜ ꯀꯨꯟꯊ꯭ꯔꯥꯁꯦ ꯏꯕꯥꯅꯤꯗꯪꯂꫭ ꯇꯧꯗꯣꯏꯁꯦ ꯀꯣꯜ ꯀꯌꯥ ꯇꯧꯗꯣꯏꯅꯣ ꯏꯕꯥꯅꯤꯁꯦ
ꯈꯪꯗꯤꯌꯦ ꯑꯗꯨꯝ ꯈꯔ ꯑꯗꯨꯝ ꯑꯌꯥꯝꯕꯒꯩ ꯇꯧꯔꯁꯦ ꯍꯥꯏꯗꯤ ꯃꯤ ꯑꯃꯗ ꯁꯤꯗꯩ ꯍꯦꯟꯕ ꯌꯥꯗꯦ ꯍꯥꯏꯗ ꯍꯥꯏꯕꯅꯤꯅꯀꯣ ꯑꯁ ꯑꯩꯔ ꯑꯈꫭꯏ ꯃꯥ ꯈꯣꯏꯁꯦ ꯑꯇꯣꯞ ꯏ ꯇꯥꯟ ꯇꯥꯟꯅꯕꯗ ꯃꯣꯏꯁꯦ ꯃꯣꯏ ꯌꯥꯝ ꯇꯧꯅꯤꯡꯗꯕ ꯇꯥꯏꯄ ꯇꯧꯋꯦꯕ꯫
ꯑꯁ ꯑꯩ ꯐꯣꯟ ꯆꯥꯁ ꯌꯥꯎꯗꯦ꯫ ꯀꯩ ꯍꯥꯏꯔꯝꯅꯤꯀꯣ ꯑꯗꯒꯤ ꯑꯁ ꯑꯩ ꯊꯕꯛ ꯑꯃ ꯇꯧꯔꯤ ꯀꯩ ꯍꯥꯏꯔꯒꯗꯤ ꯑꯗꯩ ꯑꯩ ꯆꯠꯊꫭꯛꯀꯦꯀꯥ ꯁꯤ ꯌꯥꯝꯒ ꯆꯂꯣ ꯋꯥꯉꯥꯡꯕ ꯂꯩꯒ
ꯅꯪ ꯑꯣꯏꯕꯩꯁꯨ ꯑꯩꯁꯨꯅꯦꯍꯦ ꯅꯠꯇꯦ ꯑꯇꯣꯞꯄꯗ ꯀꯅꯥꯗ ꯇꯧꯔꯨꯗꯣꯏ ꯑꯩ ꯀꯅꯥꯝ ꯂꯩꯇꯦ ꯑꯗꯨꯅꯤ ꯑꯩꯅ ꯈꯪꯅꯤꯡꯉꯤꯁꯦ ꯍꯥꯏꯗꯤ ꯅꯪ ꯍꯣꯏ ꯄ꯭ꯔꯣꯖꯦꯛ ꯄꯥꯏꯕꯅꯤꯅ ꯄꯥꯏꯗꯕ ꯃꯤ ꯀꯌꯥꯌꯥ ꯆꯨꯝꯅ ꯍꯪꯍꯜꯂꯒ ꯑꯗꯨꯗꯤ ꯌꯥꯔꯣꯏꯗ꯭ꯔꫭꯕ꯫
ꯑꯣ ꯑꯗꯨꯗꯣ ꯑ ꯌꯥ ꯈꯪ ꯃꯥꯒꯤ ꯐꯦꯁꯂꯥꯛꯑꯕꯀꯣ ꯂꯥꯛꯑꯒꯁꯨ ꯔꯤꯐ꯭ꯔꯦꯁ ꯇꯧꯔꯒ ꯑꯃꯨꯛ ꯗꯥꯎꯟꯂꯣꯗ ꯇꯧꯕ ꯃꯇꯝꯗ ꯊꯣꯛꯂꯛꯇꯦꯕ ꯅꯪꯅ ꯑꯃꯨꯛ ꯊꯣꯛꯇꯦ ꯍꯥꯏꯕ ꯑꯗꯨꯃꯥꯏꯅ ꯁꯨꯡꯊꯣꯛ ꯊꫭꯛ ꯊꯇꯤ ꯃꯥ ꯍꯧꯖꯤꯛꯐꯥꯎ ꯊꯣꯛꯂꯛꯇꯦꯕ ꯅꯨꯃꯤꯠ ꯃꯔꯤ ꯃꯉꯥꯅꯤ ꯌꯦꯡꯉꯦ ꯁꯨꯡꯇꯣꯛ ꯊꯣꯛꯛꯇꯦ ꯃꯥꯗꯤ ꯌꯥꯔꯔꯣꯏꯕ꯫ ꯃꯥ ꯊꯣꯛꯇ꯭ꯔꯦꯕ ꯅ ꯑꯩꯅ ꯃꯉꯣꯟꯗ ꯐꯣꯟ ꯇꯧꯕꯗꯗꯤ ꯃꯥꯏ ꯅꯝꯕꯔꯗꯨ ꯅꯝꯃ ꯇꯧꯕꯗꯨꯗꯤ ꯌꯥꯔꯛꯑꯦꯕ ꯀꯣꯜꯗꯤ ꯆꯠꯂꯦꯕ꯫ ꯃꯥꯅ ꯄꯥꯏꯈꯠꯄꯁꯨ ꯌꯥꯏꯑꯦꯕ꯫ ꯑꯗꯨꯅ ꯑꯥ ꯑꯣ ꯗꯥꯎꯟꯂꯣꯗ ꯇꯧꯍꯜꯂꯣ ꯑꯗꯨꯒ ꯀꯩꯅꯣ ꯇꯧꯔꫭꯕ ꯃꯣꯏꯅꯁꯨ ꯏꯟꯁꯇ꯭ꯔꯛꯁꯟꯗ ꯍꯥꯏꯕꯅꯦꯕ ꯗꯥꯎꯟꯂꯣꯗ ꯇꯧꯍꯜꯂꯒ ꯀꯣꯜ ꯇꯧꯕꯤꯌꯨ ꯍꯥꯏꯕꯅꯦꯕ꯫
ꯃꯥꯅꯦ-ꯃꯥꯅꯦ꯫
ꯑꯗꯨꯅ ꯑꯗꯨꯅꯪ ꯑꯗꯨꯝ ꯑꯥ ꯅꯪ ꯅꯪ ꯅꯅꯥꯎꯒꯨꯝꯕ ꯂꯩꯔꯁꯨ ꯑꯗꯨꯝ ꯗꯥꯎꯟꯂꫭꯗ ꯇꯧꯍꯜꯂꯒ ꯗꯥꯎ ꯇꯧꯕ ꯃꯇꯝꯗ ꯃꯥꯒꯤ ꯐꯣꯟ ꯅꯝꯕꯔꯗꯣ ꯍꯥꯞꯑꯒ ꯀꯩꯅꯣ ꯇꯧꯖꯗꯣꯏꯅꯤꯗꯅ ꯑꯗꯨ ꯃꯥꯏ ꯅꯝꯕꯔꯗꯨꯇꯪ ꯅꯝꯑꯒ ꯇꯧꯕ ꯇꯪꯅꯤꯕ ꯑꯗꯨꯒꯥꯗꯤ ꯃꯤ ꯑꯃꯗꯣ ꯐꯪꯗ꯭ꯔꯁꯨ ꯌꯥ ꯑꯦ ꯅꯪꯉꯣꯟꯗꯩ ꯆꯠꯇꯣꯅꯦꯕ ꯄꯣꯠꯁꯦ꯫
ꯃꯥꯅꯤ-ꯃꯥꯅꯤ꯫
ꯑꯗꯣ ꯑꯥꯥ ꯑꯥ ꯑꯩꯒꯁꯨ ꯌꯥꯔꯤꯈꯩ ꯈꯔ ꯑꯗꯨꯝ ꯀꯣꯜ ꯌꯥꯝꯅ ꯋꯥꯔꯤ ꯁꯥꯟꯅꯔꯒꯁꯨ ꯃꯤ ꯑꯃꯅꯤ ꯍꯥꯞꯆꯤꯜꯂꯁꯨꯀꯣ ꯅꯪꯅ ꯑꯗꯨꯝ ꯌꯥꯏꯗꯅ꯫
ꯌꯥꯏ-ꯌꯥꯏ꯫ ꯌꯥꯔꯤꯝꯈꯩꯗꯤ ꯏꯕꯥꯅꯤ ꯁꯥꯕ ꯐꯩ ꯃꯤ ꯑꯇꯣꯞꯄꯒꯗꯤ ꯀꯔꯤ ꯁꯥꯔꯨꯗꯣꯏꯅ ꯈꯪꯗ꯭ꯔꯦ꯫
ꯌꯨꯇꯨꯄꯥ ꯅꯪ ꯅꯅꯥꯎꯄꯥꯒꯨꯝꯕ ꯀꯩꯅꫭ ꯐꯣꯟ ꯄꯥꯏꯌꯨ ꯍꯥꯏꯔꯒ ꯋꯥꯔꯤ ꯁꯥꯟꯅꯔ ꯂꯩꯌꯦ ꯌꯥꯏꯗꯅ꯫
ꯏꯁ ꯑꯗꯨꯅꯤ ꯂꯨꯔꯤ ꯀꯔꯤ ꯌꯥꯥꯗꫭꯅꫭ ꯈꯪꯗꯦꯕ꯫
ꯎꯝ ꯑꯣꯏ ꯌꯥꯏ ꯑꯗꯨꯁꯨ ꯌꯥꯏ꯫ ꯂꯥꯏꯔꯤꯛ ꯄꯥꯏ ꯍꯥꯏꯔ ꯂꯥꯏꯔꯤꯛꯀꯨꯝꯕ ꯇꯥꯛꯀꯗꯕ ꯉꯥꯏꯔꯦ
ꯎꯅꯦ ꯍꯥꯏꯁꯤ ꯅꯪ ꯉꯁꯤ ꯀꯩ ꯀꯩ ꯄꯥꯔꯦ ꯍꯥꯏꯔꯣ ꯇꯧꯔꯥ
ꯎꯨꯝ
ꯑꯁ ꯉꯁꯤꯗꯤ ꯑꯜꯁꯔꯒ ꯐꯔꯦ ꯉꯔꯥꯡ ꯉꯔꯥꯡ ꯐꯥꯎ ꯆꯤꯛ ꯅꯥꯔꯝꯕꯅꯦ ꯑꯩ ꯑꯩꯅ ꯍꯩ ꯈꯔ ꯆꯥꯁꯜꯂꯨꯕ ꯑꯗꯒꯤ ꯏꯆꯤꯟꯌꯥꯗ ꯄꯨ ꯄꯠꯊꯠꯂꯛꯄꯗꯣ ꯈꯪꯕ꯭ꯔꯥ ꯑꯜꯁꯔ ꯇꯧꯈꯠꯂꯛꯄꯗꯣ ꯂꯩ ꯇꯣꯝꯗꯒ ꯇꯧꯕꯗꯣꯝꯕ ꯈꯪꯕ꯭ꯔ ꯑ ꯋꯥ ꯉꯥꯡꯕꯗ ꯌꯥꯝ ꯅꯥꯕꯗꯣ ꯈꯪꯕ꯭ꯔꯥ ꯋꯥ ꯉꯥꯡꯕꯗ ꯑꯗꯨꯅ ꯑꯩꯩꯅ ꯑꯗꯨꯝ ꯇꯥꯜꯂꯒ ꯑꯗꯨꯝ ꯑꯩꯕꯨ ꯑꯗꯨꯝ ꯅꯍꯥꯡꯒꯦ
ꯀꯩ ꯂꯩꯇ꯭ꯔꯣ ꯍꯅꯤꯒꯨꯝ
ꯍꯥꯥ
ꯈꯣꯏꯏ ꯈ ꯈꯨꯏ-ꯈꯣꯏꯏ ꯌꯥꯝ ꯐꯕꯅꯤꯅꯦ
ꯍꯣꯏ ꯑ ꯍꯤꯗꯥꯛ ꯈꯨꯨꯗꯤ ꯆꯥꯏꯌꯦꯕꯀꯣ ꯑꯗꯨ ꯑꯣꯏꯇꯥꯔꯁꯨ ꯃꯣꯏ ꯍꯤꯜ ꯇꯧꯕꯗ ꯃꯇꯝ ꯈꯔ ꯆꯪꯕꯅꯦꯕꯀꯣ ꯍꯞꯇꯥꯃꯨꯛꯇꯤ ꯑꯗꯨꯝ ꯆꯪꯅꯕꯅꯦꯕ ꯍꯞꯇꯥꯗꯤ ꯐꯥꯗ꯭ꯔꯤꯕ ꯅꯨꯃꯤꯠ ꯃꯔꯤ ꯃꯉꯥꯅꯤꯃꯨꯛ ꯁꯤ ꯁꯨꯨꯔꯦꯕꯀꯣ ꯑꯗꯨ ꯑꯣꯏꯁꯨ ꯐꯔꯦꯕ ꯑꯗꯨꯝ ꯑꯗꯨꯝ ꯐꯅꯌꯥꯝ ꯐꯔꯦꯕ ꯑꯗꯨꯅ ꯍꯣꯏ ꯑ-ꯑ ꯉꯁꯤꯕꯨꯗꯤ ꯋꯥ ꯐꯅ ꯉꯥꯡꯉꯝꯃꯦꯕ ꯉꯥꯡꯉꯝꯝꯕꯤ ꯈꯔ ꯅꯥꯔꯝꯕꯅꯦ ꯈꯪꯗꯦꯗ ꯍꯌꯦꯡ ꯆꯥꯕ ꯑꯗꯨꯝ ꯇꯧꯋꯦꯕ
ꯀꯔꯤ ꯍꯩꯅꯣꯕ ꯖꯥꯔꯤꯁꯤ
ꯑꯁ ꯍꯩ-ꯍꯩ ꯍꯥꯏꯗꯤ ꯀꯩꯅꯣꯅꯤꯕ ꯑ ꯗꯨꯀꯥꯟꯗ ꯌꯣꯟꯕꯍꯩ ꯃꯍꯤꯗꯣ ꯑꯗꯨ ꯑꯗꯨ ꯆꯥꯕꯧ ꯇꯧꯋꯦ ꯍꯥꯏꯕ ꯅꯤꯝꯕꯨ ꯄꯥꯅꯤꯒꯨꯝꯕ ꯊꯛꯄ ꯑꯗꯨꯒꯨꯝꯕ ꯆꯥꯟꯅ ꯑꯩꯩ ꯁꯨꯡꯀꯥꯟ ꯆꯥꯟꯅꯗꯦꯕ ꯈꯪꯕ ꯑꯩ ꯄꯨꯟꯁꯤꯒꯤ ꯍꯩꯤꯡꯁꯆꯥ ꯆꯥꯗꯦꯕ ꯑꯗꯨꯗꯤ ꯍꯩ ꯆꯥꯗ꯭ꯔꯦ ꯍꯥꯏꯔꯒ ꯋꯥꯈꯜꯗꯗꯤ ꯁꯨꯝ ꯂꯩꯔꯒ ꯍꯌ ꯃꯍꯤ ꯊꯛꯄ ꯃꯇꯝꯗꯗꯤ ꯑꯩꯁꯦ ꯍꯩꯒꯤ ꯚꯥꯞꯇꯣ ꯑꯣꯏꯗꯕꯗꯣ ꯈꯕ꯭ꯔꯥ ꯁꯤꯗꯤ ꯗ꯭ꯔꯡꯅꯦ ꯔꯒ ꯑꯝ ꯊꯛꯄꯗꯣ ꯍꯪꯕ꯭ꯔ ꯑꯗꯨꯒ ꯍꯩ ꯌꯥꯎ ꯂꯩꯔꯝꯃꯤꯅꯦꯕ ꯅꯍꯥꯃꯨꯛꯁꯨ ꯅꯦ ꯆꯥ ꯊꯛꯑꯒꯅꯦ ꯍꯥꯏꯔꯗꯤ ꯂꯦꯃꯟ ꯒ꯭ꯔꯥꯁꯇ ꯊꯛꯎꯕ ꯂꯦꯃꯦꯟ ꯒꯥꯁꯤ ꯏꯤ-ꯇꯤ ꯏꯗꯣ ꯑꯗꯗ ꯒꯂꯥꯥꯁ ꯑꯗꯨꯐꯥꯎꯕꯅꯦ ꯍꯥꯏꯗꯤ ꯃꯅꯥꯗꯩ ꯁꯦꯝꯃꯩꯗꯅ ꯑꯗꯨꯐꯥꯎꯕ ꯀꯩꯅꯣ ꯇꯧꯕꯅꯋꯥꯅꯤꯗ ꯄꯔꯄꯠ ꯄꯥꯗ ꯍꯅꯆꯦꯅ ꯌꯥꯔꯦ ꯌꯥꯗꯦꯕ
ꯃꯤꯅꯠ ꯐꯥꯗꯤ ꯐꯥꯗꯣꯔꯦ ꯇꯦꯟꯗ ꯂꯦꯞꯇꯣꯏꯔꯣ ꯇꯨꯋꯦꯜꯞ ꯃꯤꯅꯠꯇ ꯂꯦꯞꯇꯣꯏꯔꯣ
ꯇꯦꯟꯗ ꯇꯦꯟꯗ
ꯍꯣꯏ ꯌꯥꯏ ꯁꯦꯀꯦꯟ ꯈꯔ ꯍꯦꯂꯁꯨꯣ
ꯍꯣꯏ ꯑꯥ ꯌꯥꯏ-ꯌꯥꯏ
ꯎꯨꯝ ꯍ
ꯏꯍꯥ